ꯇꯥꯔꯕꯣ ꯇꯔꯦ ꯇꯥꯔꯦ
ꯎꯝ
ꯑꯩ ꯍꯦꯛꯇ ꯅꯪ ꯇꯧ ꯉꯏꯗ꯭ꯔꯦꯗ ꯑꯩꯅ ꯇꯧꯁꯤꯔꯗ ꯋꯥꯁꯞꯇ ꯑꯦ ꯀꯩꯅꯣ ꯆꯪꯉꯒ ꯌꯦꯁ ꯁꯥꯒꯦ ꯇꯧꯔꯝꯃꯤ ꯍꯧꯖꯤꯛꯇ
ꯑꯩꯁꯨ ꯇꯧꯒꯦ ꯇꯧꯅꯦ ꯐꯣꯟ ꯅꯝꯕꯔ ꯑꯃꯨꯛ ꯇꯧꯔꯦ
ꯍꯣꯏꯅꯤ ꯐꯣꯏꯅꯃꯟꯅꯣ ꯅꯝꯅꯕꯅꯤ ꯅ ꯅꯝꯅꯖꯔꯤꯦ ꯐꯠꯇꯧꯕ
ꯑꯗꯨꯅꯦ ꯊꯣꯛꯑꯗꯤ ꯐꯗꯧꯕ
ꯁꯦꯚꯣꯠ ꯆꯥꯏꯕ ꯁꯦꯚꯣꯠ
ꯎꯝ ꯁꯦꯚꯣꯠ ꯁꯦꯕꯣꯠ ꯏꯔꯣꯜꯂꯤ
ꯑꯣ ꯊꯥꯡꯖꯤꯡꯗꯤ ꯌꯥꯎꯗꯕ
ꯌꯥꯎꯇꯦ ꯊꯥꯡꯖꯤꯡꯒ ꯆꯥꯗ꯭ꯔꯤ ꯍꯟꯗꯛ ꯆꯍꯤꯒꯤ
ꯁꯦꯕꯣꯠ ꯆꯥꯈ꯭ꯔꯗꯤ ꯑꯗꯨ ꯈꯔ ꯆꯥꯍꯧꯗꯕꯅꯤꯅ ꯊꯥꯡꯖꯤꯡ ꯌꯥꯎꯔꯗꯤ ꯍꯥꯎꯕ
ꯍꯥꯎꯏꯗ ꯃꯌꯥꯟ ꯃꯌꯥꯟ
ꯎꯝ
ꯆꯥꯛꯀꯝ ꯆꯗꯦ ꯏꯟꯖꯥꯡ ꯉꯥꯛꯇ
ꯀ
ꯎꯝ ꯆꯥꯛꯇꯨꯗꯩ ꯏꯟꯖꯥꯡꯅ ꯍꯥꯎꯈꯤꯕꯩ
ꯁꯦꯁ ꯋꯥꯔꯤ ꯀꯥꯏꯅ ꯀꯅ ꯏꯔꯣꯜꯂꯤ ꯅꯣ ꯍꯥꯏꯖꯦ
ꯑꯩꯅ
ꯅ ꯌꯥꯝꯥꯟ ꯍꯥꯎ ꯍꯦꯟꯈꯔꯦ ꯉꯥꯒ ꯍꯥꯞꯆꯤꯜꯂꯤꯔꯣ ꯑꯃꯨꯛ ꯏꯔꯣ ꯀꯩꯅꯣꯗ ꯉꯥꯔꯤꯒ ꯉꯥꯒ ꯄꯨꯂꯞ ꯍꯞꯁꯤꯜꯂꯤꯔꯣ
ꯑ ꯍꯥꯞꯇ ꯃꯥꯔꯒ
ꯎꯝ
ꯑꯩ ꯏꯔꯣꯜꯕ ꯎꯍꯧꯗ꯭ꯔꯦ
ꯑꯁꯁ ꯎꯍꯧꯗꯔꯦ
ꯑꯩꯈꯣꯏꯗꯤ ꯂꯥꯏꯔꯤꯛ ꯐꯕꯤꯅꯤꯅ ꯂꯥꯏꯔꯤꯛ ꯇꯧꯔꯤꯉꯩꯗ
ꯎꯝ ꯎꯝ ꯂꯥꯏꯔꯤꯛꯅ ꯀꯌꯥꯝ ꯄꯥꯁꯤꯜꯂꯕ
ꯑꯥꯡ ꯄꯪꯄꯥꯕꯗꯗꯤ ꯄꯥꯏ
ꯅꯣꯏꯗꯨꯕꯨ ꯃꯊꯪ ꯊꯥ ꯅꯠꯇ꯭ꯔꯣ
ꯃꯊꯪ ꯇꯥꯏ ꯍꯟꯗꯛ ꯊꯥ ꯌꯧꯔꯁꯤꯗꯤ
ꯉꯁꯤ ꯇꯥꯡ ꯑꯃ ꯅꯠꯇꯔꯣ ꯃꯥꯅꯤꯅꯦ ꯉꯁꯤ
ꯑꯗꯨ ꯅꯦ ꯑ ꯊꯥꯏ ꯊꯖ ꯂꯩꯦ
ꯊꯥ ꯍꯧꯖꯤꯜꯂꯦꯅꯦ ꯕꯦꯔꯥꯅꯤꯅꯦ ꯑꯗꯨꯗꯤ ꯁꯠ ꯄꯥꯖꯤꯜꯂꯨ ꯁꯠ ꯄꯥꯖꯤꯜꯂꯨ
ꯄꯪꯊꯥ ꯊꯥꯕ ꯍꯥꯏꯗꯨꯅꯤ
ꯁ ꯌꯥꯔꯣꯏ ꯅꯥꯏ ꯄꯥꯅꯤ ꯁꯠ ꯁꯠ ꯄꯥꯁꯤꯟꯗꯧꯅꯤ ꯅꯣꯏ ꯑꯥ ꯀꯩꯅꯣꯒꯤꯗꯨꯗꯤ ꯀꯨꯛ ꯑꯃ ꯐꯔ꯭ ꯤ ꯗ ꯇꯧꯕ ꯉꯥꯏꯅꯤ ꯒꯥꯏ ꯇꯧꯈꯤꯕꯗꯨꯗꯤ
ꯑꯗꯨ ꯂꯣꯏꯈ꯭ꯔꯦ ꯃꯣꯏ ꯍꯥꯏꯗꯣꯛꯇꯧꯗ ꯉꯥꯏꯔꯦ
ꯑꯣ ꯅꯪ ꯂꯨꯠ ꯅꯪ ꯊꯥꯗꯤ ꯊꯥꯈꯔ꯭ꯕ ꯅꯠꯇꯔꯣ
ꯎꯝ ꯊꯥꯈ꯭ꯔꯦ
ꯑꯣ ꯐꯩ ꯐꯩ ꯊꯥꯈ꯭ꯔꯗꯤ ꯅꯠꯇ꯭ꯔꯗꯤ ꯃꯤꯣꯏ ꯁꯤꯒꯤꯗꯨꯁꯨ ꯁꯨꯃꯥꯏꯅ ꯇꯧ ꯌꯥꯔꯦ ꯐꯗꯣꯛꯧꯕ
ꯑꯗꯨꯅꯦ ꯑꯗꯨ ꯆꯦꯟꯅꯔꯛꯑꯒ ꯇꯧꯔꯤ ꯑꯦ ꯑꯁ ꯍꯦꯛꯇ ꯄꯜꯂꯨꯕ ꯑꯩꯈꯣꯏ ꯁꯤꯗ ꯑꯃꯒ ꯇꯧꯔꯤ
ꯑꯣ ꯑꯗꯨ ꯀꯩꯅꯣꯇꯧꯕꯗꯤ ꯃꯥꯅ ꯇꯧꯕꯅꯤꯅ ꯃꯥꯅ ꯇꯧꯄ ꯌꯥꯗꯕꯅꯤꯅ ꯕꯦꯔꯥ ꯀꯥꯏꯅꯦ
ꯀꯅꯥꯅ ꯇꯧꯔꯤꯖꯥꯠꯅꯣ ꯃꯣꯏ ꯑꯅꯤꯒꯤꯁꯦ
ꯁꯨꯝꯝ ꯑꯗꯨꯣꯝ ꯃꯤ ꯇꯧꯕꯅꯤ ꯑꯗꯣꯝ ꯂꯩ
ꯑꯣꯏꯔꯝꯅꯤ ꯉꯁꯥꯏꯁꯨ ꯉꯁꯥꯏꯁꯨ ꯌꯥꯗꯕꯅꯤ ꯉꯍꯟ ꯇꯧꯔꯛꯄ
ꯅꯣꯏ ꯀꯩꯅꯣ ꯅꯨꯡꯉꯥꯏꯇꯦꯅꯦ ꯅꯦꯠꯋꯥꯥꯔꯀ ꯅꯨꯡꯉꯥꯏꯇꯦꯅꯦ
ꯑꯗꯨꯅꯤ ꯅꯣꯡꯃꯪ ꯍꯣꯏ ꯑꯣꯏꯔꯝꯅꯤ
ꯎ ꯉꯔꯥꯡ ꯉꯍꯥꯜ ꯀꯩꯅꯣ ꯇꯧꯕ ꯍꯧꯔꯛꯄꯗꯒꯤ ꯅꯣꯡ ꯃꯡꯕꯅꯤꯅ ꯑꯩꯈꯣꯏ ꯁꯤꯁꯨ ꯌꯥꯗꯦ ꯍꯦꯛꯇ ꯃꯅꯨꯡ ꯃꯈꯥ ꯀꯨꯝꯕ ꯀꯥꯟꯗꯗꯤ ꯑꯃꯨꯛ ꯎꯡꯉꯒ ꯁꯨꯝ ꯂꯩꯌꯦ ꯕꯤꯗꯤꯑꯣꯒ ꯌꯦꯡꯕꯗ ꯁꯨꯝ ꯎꯟꯒ ꯂꯩ ꯌꯥꯕ ꯖꯤꯑꯣ ꯑꯩ ꯀꯩꯅꯣ ꯋꯥꯍꯩ ꯅꯨꯡꯉꯥꯏꯇ꯭ꯔꯦꯗ ꯂꯥꯏꯡ ꯌꯥꯝ ꯅꯨꯡꯉꯥꯏꯇ꯭ꯔꯦ
ꯍꯧꯖꯤꯛ ꯃꯌꯥꯏꯒ ꯆꯠꯂꯨꯑꯦꯕꯀꯣ ꯑꯗꯨꯝ ꯃꯄꯥ ꯊꯣꯛ ꯒꯥ ꯆꯥꯊꯣꯛꯄꯒꯤ ꯁꯣꯔꯣꯛꯇ ꯄꯪꯆꯠ ꯆꯠꯄ ꯑꯗꯨꯗ ꯅꯣꯡ ꯃꯍꯧꯋꯦ
ꯍꯣꯏ ꯃꯣꯡꯗ꯭ꯔꯦꯅꯦ ꯏꯉꯥꯅ ꯉꯥꯂꯦꯁꯤꯗꯤ
ꯅ ꯑꯃ ꯉꯧꯋꯏ ꯑꯁꯣꯝ ꯃꯅꯤꯡꯂꯣꯝꯗ ꯃꯃꯥꯡꯂꯣꯝꯂ
ꯝꯃꯤꯁꯦ ꯃꯊꯛꯀꯤ ꯃꯄꯥꯟꯗ ꯏꯁꯤꯗꯁꯨ ꯁꯇ ꯌꯦꯅꯤꯗꯄꯨꯗꯤ ꯀꯩꯅꯣ ꯋꯥꯅꯤ ꯑꯩ ꯊꯥꯒ ꯊꯣꯛꯇꯅ ꯁꯤꯗ ꯊꯋꯥꯟꯃꯤꯆꯥꯀꯥ ꯊꯣꯛꯠꯅ ꯃꯌꯥꯝ ꯎꯝ ꯇꯧꯗꯦ ꯀꯩꯅꯣ ꯃꯝꯗꯦ ꯌꯣ ꯉꯥꯂꯤꯁꯤꯅꯤ
ꯃꯌꯥꯏꯗꯤ ꯑꯃꯨꯀ ꯆꯈꯔꯦ
ꯑꯣ ꯑꯩ ꯁꯣꯝꯒꯤꯁꯤꯁꯨ ꯀꯩꯅꯣ ꯍꯪꯕꯅꯤ ꯉꯍꯥꯛꯇꯪ ꯂꯩꯔꯒ ꯇꯧꯁꯤ ꯒꯥꯏ ꯍꯥꯏ
ꯍꯋꯥꯏ ꯌꯥꯎꯕꯩ ꯆꯥꯡꯗꯣ
ꯑꯦ ꯃꯥꯅ ꯉꯁꯥꯏ ꯍꯥꯏꯔꯝꯕꯅꯦ ꯑꯩꯅ ꯅꯣꯏ ꯇꯥꯃꯣꯒ ꯍꯥꯏꯕ ꯅꯣꯏ ꯇꯥꯃꯣ ꯇꯧꯕ ꯍꯣꯔꯦ ꯅꯨꯃꯤꯗꯥꯡ ꯑꯃꯒ ꯍꯥꯏꯕ ꯑꯩꯒꯁꯨ ꯇꯧꯁꯤꯅꯦ ꯃꯣꯏ ꯑꯗꯨꯗ ꯇꯧ ꯂꯩ ꯒꯥ ꯍꯥꯏꯔꯝꯃꯅꯤ ꯃꯥ ꯏꯆꯧ ꯈꯔ ꯂꯥꯡꯈꯔꯦꯃꯒꯦ ꯃꯤ ꯌꯥꯝ ꯇꯧꯕ ꯑꯗꯨꯒ ꯄꯩꯁꯥ ꯌꯥꯝ ꯐꯉꯛꯇꯕꯩ
ꯀꯩꯒꯤ
ꯈꯪꯗꯦ ꯃꯣꯏ ꯀꯣꯟꯅ ꯇꯧꯕꯗꯤ ꯑꯩꯅ ꯈꯟꯕꯗ ꯃꯣꯏ ꯉꯔꯥꯡ ꯉꯔꯥꯡ ꯅꯍꯍꯥꯟꯒꯥꯡ ꯇꯧꯕ ꯃꯈꯩꯗꯣ ꯃꯃꯥꯡꯗ ꯑꯩꯈꯣꯏ ꯊꯥꯡ ꯆꯒꯥꯡ ꯇꯧꯕꯗꯣ ꯑꯗꯨ ꯄꯣꯠꯇꯣ ꯌꯦꯡꯉꯝꯃꯤꯔꯣꯏ ꯑꯩꯟ ꯈꯟꯕꯗ ꯃꯃꯥꯡꯒꯤ ꯁꯔꯨꯛ ꯍꯥꯟꯅ ꯌꯦꯡꯉꯒ ꯍꯥꯏ ꯍꯥꯏꯑꯝꯗꯧ ꯃꯥꯜꯂꯦꯕ
ꯇꯨ ꯅꯪꯗꯤ ꯀꯌꯥꯝ ꯀꯨꯏꯔꯦ
ꯍꯥꯥ
ꯅꯪ ꯀꯌꯥꯝ ꯀꯨꯏꯔꯒꯦ
ꯑꯩꯁꯨ ꯍꯨꯝꯅꯤ ꯃꯔꯤꯅꯤ ꯇꯧꯔꯝꯝꯕꯅꯤ ꯑꯩ ꯉꯔꯥꯡꯁꯨ ꯑꯃꯨꯛ ꯇꯧꯗꯦ ꯉꯔꯥꯡꯁ ꯑꯃꯨꯛ ꯇꯧꯗ ꯇꯟꯗ ꯉꯔꯥꯡ ꯀꯣꯛꯠꯂꯥꯏ ꯈꯔ ꯇꯦꯟꯁꯟ ꯈ꯭ꯔ ꯀꯥꯗꯅ ꯇꯧꯔꯔꯣꯏ ꯇꯧꯗꯕ ꯑꯃꯨꯛ
ꯑꯃꯨꯛ ꯂꯥꯎꯅꯔꯤꯔꯣ ꯃꯕꯨ ꯀꯥ
ꯂꯥꯎꯅꯗꯦ ꯂꯥꯎꯅꯗ꯭ꯔꯁꯨ ꯄꯣꯛꯂ ꯍꯁ ꯈꯪꯗꯦ ꯈꯔ ꯆꯥꯛꯄꯩ
ꯍ ꯀꯣꯛ ꯆꯥꯛ ꯍꯧꯔꯕ
ꯎꯝ ꯑꯗꯨꯒꯤ ꯂꯥꯎꯅꯕ ꯑꯩꯅꯥ ꯇꯨꯃꯤꯟ ꯂꯥꯎꯅꯕ
ꯎꯝ
ꯑꯗꯨꯅ ꯌꯥꯗꯗꯅ ꯀꯩꯅꯣ ꯇꯧꯗ꯭ꯔꯣ ꯉꯔꯍꯥꯡ ꯇꯧꯔꯔꯣꯏ ꯑꯩ ꯍꯥꯏꯅ ꯇꯧꯗ꯭ꯔꯅꯤ ꯎꯝ ꯀꯃꯤ ꯆꯠꯂꯤꯍꯦ ꯄꯨꯡ ꯑꯃ ꯃꯈꯥꯏ ꯑꯃ ꯔꯕꯥꯔ ꯆꯠꯂ ꯊꯦꯡꯉꯦꯗ ꯑꯍꯥꯎꯕ ꯈꯔ ꯇꯧ ꯈꯣꯠꯇꯧꯗꯅ
ꯑꯦ
ꯑꯥ ꯌꯦꯅꯤꯡ ꯉꯧꯕꯥ ꯍꯣꯏ ꯑꯆꯥꯁꯤꯒꯦ ꯑꯆꯧꯕ ꯃꯑꯣꯡꯗ ꯌꯦꯡꯉꯒ ꯑꯩ ꯍꯥꯏꯦ ꯆꯥꯎꯔꯥꯛꯄ ꯃꯤꯁꯦꯝ ꯑꯃꯝꯕ ꯑꯣ ꯉꯁꯥꯏ ꯆꯥꯛ ꯆꯥꯔꯦ ꯑꯗꯨꯒꯕꯨ ꯆꯥꯛ ꯆꯥꯔꯒꯕꯨ ꯀꯩꯇꯧ ꯂꯦꯝꯔꯃꯦ ꯈꯤꯇꯪ ꯈꯛꯇ ꯍꯥꯞꯄ ꯑꯩꯅ ꯑꯗꯨꯗꯩꯗꯤ ꯈꯤꯦꯡ ꯆꯥꯒꯁꯥꯎ ꯍꯥꯎ ꯇꯧꯏ ꯍꯥꯏꯅ ꯂꯣꯏꯁꯤꯟꯈꯦ ꯑꯃꯨꯛꯨꯛ ꯍꯥꯞꯆꯤꯂꯦꯨꯛ ꯂꯣꯏ ꯐꯅ ꯐꯅꯌꯥꯝ ꯐꯅꯌꯥꯝ ꯑꯃ ꯆꯖꯤꯟꯒꯔꯦ ꯇꯛ‌ꯇꯛ ꯇꯧꯔ
ꯁꯦꯝꯅꯉꯥꯏ ꯂꯩꯖꯍꯧꯔꯣꯏ
ꯑꯗꯨ ꯁꯦꯝꯕ ꯍꯥꯏ ꯑꯗꯨꯝ ꯁꯦꯝꯕ ꯂꯣꯏꯕꯅ ꯍꯥꯡꯈꯤꯗꯦꯕꯀꯣꯗꯤ ꯁꯥ ꯆꯥꯎꯒ
ꯑ ꯁꯣꯂꯣꯟꯖꯤꯜꯂ ꯊꯝꯃꯣ ꯃꯄꯥ ꯑꯝꯗ ꯃꯄꯥꯝꯗ ꯁꯣꯔꯣꯟꯁꯤꯗ ꯊꯝꯃꯣ ꯁꯦꯝ ꯂꯣꯏꯔꯒ
ꯎꯝ ꯃꯤꯁꯨ ꯂꯣꯏ ꯍꯣꯡꯉꯦꯍꯦ ꯍꯧꯖꯤꯛ ꯀꯩ ꯃꯈꯩ ꯂꯥꯡꯉꯦꯅ ꯇꯥꯕ꯭ꯔꯥ
ꯊꯥꯏ ꯃꯊꯛ ꯂꯩꯕꯩꯅꯤ ꯑꯗꯨ ꯑꯥ
ꯎꯝ ꯕꯦꯔꯥꯅꯤꯗꯨꯗꯤ ꯃꯈꯣꯏꯅ ꯌꯥꯝ ꯇꯥꯍꯟꯖꯉꯥꯏ ꯍꯥꯏꯔꯅ
ꯑꯗꯨ ꯁꯤ ꯂꯥꯡꯕ꯭ꯔꯥ ꯑꯩꯇꯣꯏꯁꯦ
ꯥꯂꯥꯡꯒꯤꯗꯩ ꯃꯤ ꯀꯣꯟ ꯇꯥꯗꯤ ꯑꯗ ꯑꯩ ꯍꯧꯖꯤꯛ ꯃꯈꯣꯟ ꯀꯥꯏꯕ ꯍꯥꯏꯅ ꯎꯝ ꯅꯨꯡꯅꯨꯡ ꯇꯕꯅꯦ ꯏꯗ ꯑꯗꯨꯅꯅꯤ ꯅꯣꯡ ꯇꯥꯗ꯭ꯔꯗꯤ ꯈꯔ ꯂꯥꯡꯗꯧꯕ
ꯍꯣꯏ ꯃꯄꯥꯥꯂꯣ ꯂꯥꯏ ꯂꯥꯎ
ꯅꯣꯏ ꯑꯗꯨꯝ ꯃꯄꯥꯜꯗꯨ ꯁ ꯉꯥꯡꯕꯅꯦꯕ ꯃꯤ ꯌꯣꯨꯝꯝ ꯆꯠꯄꯅꯦꯕ
ꯎꯝ ꯆꯠꯂꯕꯤ ꯋꯥ
ꯎꯝ ꯅꯍꯥꯟ ꯃꯩꯗꯤ ꯀꯩꯅꯣꯈꯩꯏꯁꯨ ꯐꯣꯟ ꯇꯧꯔꯛꯑ ꯗꯧꯅꯤ ꯋꯥꯀꯤꯡ ꯆꯠꯂꯁꯤ ꯌꯥꯔ
ꯉꯁꯤ ꯅꯣꯡ ꯇꯥꯈꯤꯕꯩ ꯍꯥꯏꯇꯥꯔꯦ ꯈꯔ ꯃꯪꯂꯤ ꯃꯪꯂꯤ ꯇꯧꯋꯦ
ꯉꯔꯥꯡꯁꯨ ꯍꯥꯏꯔꯛꯄꯅꯦ ꯑꯩꯅꯂ ꯆꯠꯂꯔꯣꯏ ꯀ ꯇꯧꯔꯒ ꯑꯗꯨꯗꯩ ꯉꯁꯤ ꯍꯣꯏ ꯁꯨꯝ ꯀꯩꯅꯣ ꯇꯧꯋꯦ ꯈꯪꯕꯅꯤꯅꯀꯣ ꯑꯗꯨꯗꯩ ꯃꯥꯁꯨ ꯐꯣꯟ ꯇꯧꯔꯛꯇ꯭ꯔꯦ
ꯍ ꯃꯤ ꯃꯈꯩ ꯇꯧꯔꯛꯅꯤ ꯇꯧꯔꯛꯇ꯭ꯔꯁꯨ ꯌꯥꯔꯅꯤ ꯅꯨꯃꯤꯗꯥꯡ ꯍꯦꯛ ꯌꯧꯉꯒ ꯇꯧꯔꯛꯀꯅꯤꯀꯣ ꯇꯧꯔꯛꯀꯅꯤꯀꯣ ꯍꯥꯏ ꯌꯥꯔꯦ
ꯈꯅꯦ ꯑꯩꯁꯦ ꯑꯩ ꯊꯕꯛꯁꯤ ꯂꯩꯏ
ꯑꯩꯈꯣꯏ ꯕꯤꯖꯤ ꯑꯣꯏꯅꯉꯥꯏ ꯂꯩꯈ꯭ꯔꯦ
ꯐ ꯇꯕ꯭ꯔꯥ
ꯇꯥꯏ ꯀꯅꯥ ꯑꯦꯝ ꯃꯆꯥ ꯑꯣꯏ ꯑꯣꯏꯔ ꯅꯨꯡ ꯂꯪꯒꯣ
ꯀꯝ ꯐꯕ꯭ꯔꯥ
ꯎꯝ ꯇꯥꯗ꯭ꯔꯦ
ꯑꯅꯤ ꯁꯨꯅ ꯀꯅꯥ ꯀ ꯐꯦ
ꯑꯗꯣꯝꯅ ꯀꯟꯅꯅ ꯑꯃꯨꯛ ꯆꯞꯠꯇꯣꯏꯕ
ꯆꯄꯣ ꯏꯅꯤꯦ
ꯇ ꯇꯥꯔꯦ
ꯑꯌꯥ
ꯑꯝ
ꯈꯒꯔꯤ
ꯅꯨꯡꯂꯪ ꯇꯨꯡꯉ ꯅꯨꯡ ꯑꯃꯝ ꯊꯝꯃꯣ ꯑ ꯑꯗꯨꯋꯥꯏꯗ
ꯎꯝ
ꯂꯝꯕꯤ ꯆꯠꯄ ꯃꯤꯗꯪ ꯊꯣꯡꯉꯨꯅꯤꯀꯣ ꯀꯣ
ꯑꯅ ꯂꯩꯁ ꯌꯣꯡꯈꯣꯡꯅꯤꯅ ꯑꯩꯕꯨ ꯃꯄꯨꯔꯒ ꯀꯩꯗꯧꯔꯤꯖꯥꯠꯅꯣ ꯐꯨꯈꯤꯦꯗꯅ
ꯑ ꯑꯃꯨꯛ ꯃꯣꯏꯗꯤ ꯑꯗꯨꯝ ꯂꯩꯕꯅꯤꯗ ꯈꯣꯡꯉꯦ ꯃꯤ ꯂꯥꯀꯅꯤ ꯂꯥꯛꯑ ꯃꯥꯜꯂꯦꯅ
ꯁꯨꯟ ꯁꯥꯥꯟꯅꯦꯃꯦ ꯑꯩꯕꯨ ꯃꯄꯨꯅꯦꯗ
ꯑꯗꯨꯁꯨ ꯑꯃꯇ ꯅꯇꯦ ꯑꯅꯤ
ꯎꯝ ꯃꯁꯥꯁ ꯆꯕꯜ ꯌꯥ ꯀꯣꯡꯉꯤꯕꯥꯏ
ꯆꯥꯗꯣ
ꯃꯆꯥꯗꯨꯗꯤ ꯍꯦꯟꯅ ꯃꯄꯤꯒꯤ ꯃꯄꯤꯗꯤ ꯍꯦꯟꯅ ꯃꯩ ꯆꯠꯇꯣꯔꯤꯕ ꯈꯪꯗ ꯍꯥꯏꯅ ꯃꯤꯒꯤꯦ ꯍꯧꯈꯤꯖꯕꯅꯦ ꯇꯁ ꯎꯝ
ꯆꯣꯡꯁꯤꯟ ꯆꯣꯡꯁꯤꯟꯗꯅ
ꯍꯣꯏ ꯇꯧꯔꯤꯕ ꯍꯌꯦꯡ ꯁꯨꯝ ꯂꯥꯛꯀꯗꯤ ꯂꯥꯛꯇꯕ ꯎ ꯁ ꯑꯣꯏꯗꯔꯦꯖꯦꯅꯦ
ꯂ ꯍꯌꯦꯡꯗꯩ ꯍꯣꯏ ꯍꯌꯦꯡꯗꯒꯤ ꯀꯥꯅꯤ ꯍꯥꯏ
ꯎꯝ ꯎꯝ ꯄꯨꯡꯒ꯭ꯌꯥ ꯑꯗꯨꯩꯗꯣ
ꯍꯌꯦꯡ ꯂꯩꯀꯥꯅꯤ ꯎꯝ ꯄꯨꯡ ꯇꯔꯦꯠꯇꯒꯤ ꯄꯨꯡ ꯃꯥꯄꯜꯕꯥꯎ
ꯎꯝ ꯁꯣꯨꯝ ꯆꯪꯉꯛꯇꯣꯏꯔꯣ
ꯈꯪꯦ ꯀ ꯀꯁꯨ ꯌꯥ ꯑꯗꯣ ꯑꯩꯗꯤ ꯊꯧꯅꯤꯉꯥꯏ ꯂꯩꯇ꯭ꯔꯦ
ꯊꯧꯅꯕ ꯍꯥꯏ ꯀꯩꯅꯣ
ꯊꯧꯔ ꯆꯠꯅꯉꯥꯏꯗꯣ ꯂꯩꯇꯦ ꯂꯩꯕ
ꯁꯦꯀꯦꯟꯗꯣ ꯑꯣ ꯈꯣꯡ ꯆꯂ ꯍꯧꯅ ꯉꯟꯇꯥ ꯇꯒ꯭ꯔꯣ ꯂꯑꯣꯋꯦ
ꯁꯤꯗꯩꯕꯨꯗꯤꯛ ꯈꯣꯡꯅ ꯆꯠꯂꯒ ꯑꯩꯈꯣꯏ ꯆꯦꯡ ꯑꯃꯣꯏ ꯑꯅꯤ ꯂꯥꯛꯄ ꯅꯄꯗꯨꯅ ꯃꯣꯏ ꯃꯅꯤꯡꯗ ꯅꯞꯈꯤ ꯍꯥꯏꯔꯦ
ꯍꫭꯏ ꯑꯗꯨꯁꯨ ꯌꯥꯏ ꯍ ꯀꯥꯎ ꯀꯥꯎꯃꯤꯅꯦ ꯀꯩꯅꫭꯔꯥꯏ ꯆꯖꯦꯔ ꯃꯔꯤ ꯁꯤꯂꯩ ꯂꯩꯦꯃꯤꯅ ꯊꯝ ꯂꯩꯔꯝꯃꯤ ꯉꯁꯥꯏ ꯎꯁꯦꯜ ꯀꯩꯅꯣ ꯄꯨꯔꯨ ꯗꯨꯀꯥꯟ ꯊꯨꯀꯥꯟ ꯄꯨꯔꯨꯚꯏ ꯏꯂ ꯏꯂꯂꯤꯌꯥ ꯃꯕ ꯍꯗꯔ ꯀꯥꯎꯗꯅ ꯊꯨꯝꯃꯦ ꯀꯩꯅꯣ ꯀꯩꯅꯣ ꯇꯧꯀꯥꯟꯗ ꯁꯤ ꯃꯤꯅꯤꯠ ꯇꯥꯔꯥ ꯍꯦꯜꯂꯀꯥꯟꯗꯣ ꯇꯥꯃꯥꯊꯣꯏ ꯑꯨꯨꯝ ꯆꯥꯡ ꯇꯣꯛꯑꯕꯀꯣ
ꯑꯥ
ꯀꯩꯒꯤꯅꯣꯗꯤ ꯑꯩꯈꯣꯏ ꯁꯨꯝ ꯃꯃꯥꯡꯗ ꯍꯥꯏꯕꯣꯏ ꯋꯥꯔꯤ ꯁꯀꯥꯟ ꯆꯠꯄ ꯌꯥꯎꯋꯅꯀꯣ ꯑꯗꯨꯃꯅ ꯃꯤꯠꯈꯠꯅꯉꯥꯏꯒꯦ ꯍꯥꯏꯒꯨꯝ ꯇꯧꯕꯅ ꯈꯤꯇꯪ ꯆꯠꯍꯟꯕꯥ ꯍꯥꯃꯥꯏ
ꯑꯩꯈꯣꯏꯗꯤ ꯇꯔꯥ ꯈꯔ ꯍꯦꯟꯀꯥꯟ ꯈꯛꯇꯅꯦ ꯑꯩꯈꯣꯏ ꯃꯨꯊꯠꯂꯤꯁꯦ
ꯃꯣꯏ ꯉꯁꯥꯏꯁꯨ ꯍꯥꯏ ꯀꯥꯟꯗ ꯇꯔꯥꯃꯥꯊꯣꯏꯒꯤ ꯆꯥꯡꯊꯣꯛ ꯌꯧꯍꯟꯕ ꯍꯥꯏꯇꯥꯔꯦ ꯑꯗꯨꯅ ꯑꯗꯨꯅ ꯐꯩ ꯍꯥꯏꯕ ꯀꯩꯅꯣꯗ ꯍꯦꯟ ꯇꯧꯗ꯭ꯔꯥꯉꯥꯏ ꯍꯥꯏꯇꯥꯔꯦ ꯁꯣꯏꯗꯔꯤꯉꯩ ꯁꯣꯏ ꯁꯣꯏꯗ꯭ꯔꯤꯉꯥꯏ ꯑꯗꯨꯗ ꯈ꯭ꯋꯥꯏ ꯐꯩ ꯌꯥꯕ ꯇꯥꯃꯊ
ꯂꯥꯡꯍꯧꯔꯦ ꯁ꯭ꯋꯥꯏꯁꯦ
ꯅꯣꯏꯗ ꯊꯣꯛꯂꯛꯍꯧꯔꯕ ꯄꯨꯡ ꯆꯥꯛꯖ ꯆꯖ ꯆꯤꯟꯖ ꯂꯣꯏꯅꯔꯕꯩ
ꯎꯝ ꯂꯥꯡꯍꯧꯔꯦ
ꯑꯗꯨꯅꯤ ꯍꯣꯏ ꯃꯨꯊꯠ ꯀꯦ ꯃꯨꯊꯠꯂꯣ ꯑꯩ ꯑꯃꯨꯛ ꯇꯧꯔꯛ ꯍꯥꯏꯕ꯭ꯔꯥ ꯎꯝ ꯎꯝ ꯑꯩ ꯑꯃꯨꯛ ꯇꯧꯔꯛꯀꯦ ꯂꯣꯏꯔꯒ ꯏꯕꯥꯥꯏꯅ ꯌꯥꯝ ꯁꯥꯟꯅꯃꯤꯔꯣꯏ ꯎꯝ ꯑꯣ ꯊꯝꯃꯤꯊꯝ ꯎꯝ ꯊꯝꯃꯣ ꯀꯣ ꯅꯪ ꯅ ꯑꯣꯏꯅꯥ ꯇꯧ ꯊꯝꯃꯣ ꯊꯝꯃꯣꯅꯦ
ꯀꯩ ꯅꯣ ꯃꯨꯊꯥꯠꯌꯗ꯭ꯔꯦ